ꯎꯝ ꯇꯥ ꯇꯥꯛ ꯑꯦ ꯑꯩ ꯍꯥꯥ
ꯀꯔꯤꯒꯤꯔꯥ ꯍꯥꯏꯅ ꯅꯪꯒꯤ ꯏꯔꯔ ꯊꯣꯛꯑꯦ ꯊꯣꯔꯛꯑꯦꯕ
ꯑꯣ ꯀ꯭ꯔꯥꯏꯗꯩ ꯅꯪꯗꯤ ꯉꯥ ꯐꯥꯕ ꯆꯠꯀꯅꯤ ꯌꯥꯝ ꯅꯨꯡꯉꯥꯏꯔꯦ ꯑꯦ ꯇꯥ ꯇꯥꯕ꯭ꯔꯣ ꯅ ꯍꯥꯏꯕꯗꯣ ꯇꯥ ꯍꯥꯏ ꯍꯥꯏꯕ ꯈꯛꯇ ꯇꯥꯏꯌꯦ ꯁꯤꯖꯤꯅ
ꯑꯗꯨ ꯅꯣꯏꯒꯤꯁꯦ ꯅꯣꯏꯅ ꯀꯣꯜ ꯇꯧꯔꯛꯑꯗꯤ ꯅꯠ ꯑꯩꯅ ꯅꯪꯉꯣꯟꯗ ꯀꯣꯜ ꯇꯧꯔ ꯅꯣꯏꯒꯤ ꯇꯥꯛꯁ ꯆꯠꯂ ꯍꯥꯠꯄ꯭ꯔꯥ ꯋꯥꯡ ꯍꯥꯏꯠ ꯐ꯭ꯔꯝ ꯍꯣꯏ ꯅꯪꯉꯣꯟꯗ ꯀꯣꯜ ꯇꯧꯔꯛꯑꯗꯤ ꯅꯪꯒꯤ ꯇꯥꯛꯁꯇꯣ ꯀꯥꯕ꯭ꯔꯥ ꯍꯥꯏꯕꯅꯤꯗꯥ
ꯀꯥꯗꯦ ꯑꯩꯅ ꯑꯃꯨꯛ ꯇꯧꯔꯗꯤ ꯑꯧ ꯑꯧ ꯇꯥꯛꯁꯨ ꯎꯝ ꯑꯃꯨꯛ ꯀꯥꯔꯦ
ꯀꯥꯗꯦ ꯑꯩꯒꯤꯁꯤ ꯑꯩꯒꯤ ꯁꯨꯡ ꯀꯥ ꯀꯥꯗꯦ
ꯇꯥꯛꯁ ꯀꯥꯗꯦ ꯀꯥꯔꯒ ꯎ ꯀꯥꯔꯒ ꯀ꯭ꯂꯤꯛ ꯀꯦꯌꯔꯗꯨ ꯒꯦꯠ ꯃꯣꯔ ꯇꯥꯛꯁ ꯊꯣꯛꯑꯦ꯫
ꯀꯔꯤꯒꯤꯔ ꯑꯝ ꯑꯩꯅ ꯅꯪꯉꯣꯟꯗ ꯀꯣꯜ ꯇꯧꯔꯛꯑꯁꯤ ꯇꯧꯔꯛꯑꯁꯨ ꯅꯪꯒꯤꯗꯤ ꯑꯗꯨꯝ ꯀꯥꯏ ꯍꯥꯏꯕ꯫
ꯥꯍꯦ ꯁꯝꯃꯤꯠ ꯇꯥꯎꯗ꯭ꯔꯗꯤ ꯁꯝꯃꯦꯠ ꯇꯥꯎꯅꯤꯉꯩ ꯊꯣꯛꯇꯦ ꯍꯥꯏꯅ ꯑꯃꯨꯛ ꯅꯪꯅ ꯍꯥꯟꯅ ꯀꯣꯜ ꯇꯥꯎꯔꯗꯤꯀꯣ ꯑꯩꯉꯣꯟꯗ ꯊꯣꯛꯇꯦꯕ ꯑꯩꯅ ꯑꯃꯨꯛ ꯇꯥꯎꯔꯀꯥꯟꯗꯗꯤ ꯊꯣꯛꯀꯅꯤꯕ ꯁꯨꯃꯥꯏꯅ ꯇꯥꯎꯋꯤ ꯈꯣꯟ ꯈꯣꯟꯒꯤꯁꯨ ꯁꯨꯃꯥꯏꯅ ꯇꯥꯎꯋꯦ꯫ ꯅꯪꯅ ꯇꯧꯔꯀꯥꯟꯗꯗꯤ ꯊꯣꯛꯏꯀꯣ ꯋꯥꯡꯈꯥꯠꯂꯤ
ꯊꯣꯛꯇꯦ꯫ ꯉꯁꯥꯏ ꯊꯣꯛꯇꯦ
ꯑꯝꯇ ꯊꯣꯛꯇꯦ ꯅꯪ ꯫ ꯇꯥꯎꯔꯁꯨ ꯑꯩꯅ ꯇꯥꯎꯔꯁꯨ ꯊꯣꯛꯑꯦꯕ ꯑꯠ
ꯊꯣꯛꯑꯦꯕ ꯑꯗꯣ ꯉꯁꯥꯏꯗꯨ ꯊꯣꯛꯇꯕ ꯀꯥꯟꯗ
ꯈꯪ ꯗꯦꯗꯥ!
ꯑꯗꯨꯝ ꯃꯔꯛ- ꯃꯔꯛꯇ ꯑꯗꯨ ꯇꯧꯕ ꯃꯥꯂꯦꯀꯣ꯫
ꯎꯝ ꯁꯨꯃꯥꯏꯅ ꯇꯧꯋꯦ꯫
ꯑꯗꯨꯅꯤ
ꯑꯩꯈꯣꯏꯒꯤꯁꯦ ꯑꯣꯏꯒꯗ꯭ꯔꯥ - ꯑꯣꯏꯔꯣꯏꯗ꯭ꯔꯥ ꯫ ꯎꯝ
ꯃꯣꯏ ꯆꯠꯇ꯭ꯔꯤꯕꯔꯣ ꯍꯧꯖꯤꯛꯐꯥꯎ?
ꯍꯣꯏ꯫ ꯑꯩꯕꯨꯁꯨ ꯆꯠꯁꯦ ꯍꯥꯏꯕꯅꯦ ꯃꯣꯏꯗꯣ ꯑꯍꯨꯝ ꯆꯠꯄ ꯌꯥꯔꯅꯤ ꯍꯌꯦꯡ ꯒꯥꯔꯤ ꯗ꯭ꯔꯥꯏꯚꯔ ꯍꯥꯏꯔꯗꯤ ꯃꯔꯤ ꯑꯁꯤ ꯒꯨꯏꯒꯥꯏ ꯂꯣꯡꯒꯤ ꯂꯝꯕꯤꯗ ꯗ ꯆꯠꯄ ꯌꯥꯏꯒꯅꯤ ꯫
ꯌꯥꯕꯅꯤ꯫
ꯎꯝ ꯑꯩꯈꯣꯏꯗꯤ ꯀꯥꯡꯕꯅꯤꯅꯀꯣ ꯌꯥꯔꯅꯤ꯫
ꯆꯥꯂꯨꯅ ꯑꯗꯨꯗꯤ
ꯀꯣꯏ ꯀꯣꯏꯕ ꯑꯃꯨꯛ ꯆꯠꯂꯅꯤ ꯑꯁ ꯇꯜꯂꯦ ꯆꯠꯗꯤ ꯆꯠꯅꯤꯡꯕ
ꯑꯁ ꯃ ꯃꯇꯝ ꯃꯥꯡꯍꯜꯂꯅꯨꯗ ꯑꯗꯨꯝ ꯄ꯭ꯔꯦꯛꯇꯤꯁ ꯂꯥꯛꯑꯣ
ꯗꯦ ꯄꯨꯡ ꯀꯩꯌꯥꯗ ꯆꯠ ꯀꯩꯔꯥ ꯑꯃ ꯑꯃ ꯑꯃ ꯑꯃꯗ ꯆꯠꯅꯁꯤ ꯇꯝ ꯈꯔ ꯂꯥꯏ ꯄꯨꯡ ꯑꯅꯤ ꯂꯩ ꯄꯨꯡ ꯑꯅꯤ ꯀꯨꯏꯅ ꯆꯥꯠꯀꯗ꯭ꯔꯣ ꯈꯣꯏꯁꯦ ꯎꯝ ꯁꯦ ꯀꯣꯜ ꯑꯩꯉꯣꯟꯗ ꯀꯣꯜ ꯇꯥꯕ ꯂꯣꯏꯔꯦ ꯄ꯭ꯔꯦꯛꯇꯤꯁ ꯍꯥꯎꯔꯤꯅꯤ ꯑꯃꯨꯛ ꯀ
ꯍꯥꯎ
ꯆꯥꯠꯗꯔ꯭ꯤꯉꯩꯗ ꯃꯇꯝ ꯃꯥꯡꯗ꯭ꯔꯤꯉꯥꯏ
ꯑꯗꯨꯅꯦ ꯍꯥꯏꯁꯨ ꯍꯥꯎꯔꯒꯦ ꯑꯃꯨꯛ
ꯍꯧꯔꯣ ꯍꯥꯎꯔꯣ ꯃꯇꯝ ꯃꯥꯉꯟꯅꯨ
ꯎꯝ
ꯑꯩꯗꯤ ꯄ꯭ꯔꯦꯛꯇꯤꯁ ꯇꯥꯎꯔ ꯀꯥꯟꯗꯗꯤꯀꯣ ꯕꯣꯔꯤꯡ ꯑꯣ ꯑꯣꯏꯔꯒ ꯔꯦꯁ ꯇꯧꯔꯒ ꯂꯩꯔꯅꯤ ꯑꯗꯣ ꯇꯧꯗ꯭ꯔꯤꯀꯥꯟꯗꯗꯤ ꯐ꯭ꯔꯤ ꯀꯣꯏꯕ ꯆꯥꯠꯂꯗꯤꯀꯣ ꯑꯁꯥꯏ ꯃꯇꯥꯡ ꯃꯉꯥꯅꯦ ꯃꯨꯛ ꯐꯅꯤ ꯁꯨꯃꯥꯏꯅ ꯑꯩꯒꯤ ꯋꯥꯈꯥꯜꯗ ꯊꯣꯛꯑꯦ ꯇꯥꯎꯗꯔ꯭ꯤꯀꯥꯟ ꯇꯥꯎ ꯇꯥꯎꯕ ꯀꯥꯟꯗ ꯗꯤ
ꯑꯩ ꯑꯗꯣ ꯏꯪꯂꯤꯁ ꯃ ꯄꯥꯔꯗꯤ ꯈꯔ ꯅꯨꯡꯉꯥꯏꯕ ꯃꯦꯇꯁ ꯇꯥꯔ ꯑꯩꯌꯥ ꯍꯦꯛ ꯈꯪꯗ꯭ꯔꯗꯤ ꯑꯩꯗꯨ ꯇꯣꯛꯅꯤꯡꯕ
ꯍꯣꯏꯅꯦ ꯈꯪꯗ꯭ꯔꯗꯤꯗꯤ ꯈꯪꯗ꯭ꯔꯗꯤꯀꯣ ꯑꯁꯨ ꯃꯥꯏꯅ ꯇꯥꯎꯕꯅꯦ ꯈꯥꯡꯈ꯭ꯔꯗꯤ ꯏꯟꯇꯔꯦꯁꯇꯣ ꯎꯝ ꯑꯝꯇ ꯍꯪꯗ꯭ꯔꯗꯤꯀꯣ ꯏꯟꯇꯔꯦꯁ ꯃꯥꯥꯡꯈꯔ꯭ꯃꯅꯦ
ꯑꯣꯏ
ꯑꯩꯈꯣꯏ ꯆꯥꯅꯤꯡꯉꯥꯏ ꯌꯥꯝ
ꯑꯗꯣ ꯍꯏ ꯁꯀꯨꯜ
ꯑꯩꯈꯣꯏ ꯏꯃꯥꯟꯅꯕꯒꯤ ꯑꯇꯤ ꯑꯩꯈꯣꯏ ꯃꯣꯏꯕꯖꯥꯔ ꯎꯝ
ꯁꯣꯔꯠꯀꯠ ꯈꯛꯇ ꯑꯣꯏ ꯌꯥꯝ ꯋꯥꯏꯑꯕ ꯁꯦꯀꯦꯟ ꯃꯅꯨꯡ ꯁꯦꯀꯦꯟ ꯃꯅꯨꯡꯗꯒꯤ ꯁꯁꯇ
ꯑꯩꯁꯨ ꯃꯦꯠꯁꯇꯤ ꯑꯁ ꯄꯥꯡꯉꯅꯤ ꯌꯥꯝ ꯄꯥꯡꯉꯨꯅꯤ ꯃꯦꯠꯁꯇꯤ
ꯃ ꯁꯅ ꯑꯥꯏꯅ
ꯍꯧꯖꯤꯕꯨ ꯋꯥꯔꯤꯁꯦ
ꯎꯝ ꯃꯤ ꯃꯤꯗꯤꯀꯣ ꯃꯦꯠꯁ ꯑꯣꯅꯔ ꯂꯧꯔꯒ ꯂꯩꯌꯦ ꯑꯁꯤ ꯌꯥꯝ ꯍꯥꯏꯔ ꯃꯣꯏꯒꯤ ꯀꯣꯛꯣ ꯋꯥꯔ
ꯑꯗꯨꯗꯗꯤ
ꯎꯝ ꯕꯦꯁꯦꯛꯇꯣ ꯁꯦꯡꯅ ꯈꯥꯡꯈ꯭ꯔꯦꯕ
ꯐꯥꯎꯕꯗ ꯑꯗꯨꯝ ꯑꯩꯈꯣꯏꯗꯤꯕꯍꯔꯠ ꯁꯤꯁꯇꯦꯝꯗ ꯑꯗꯨꯝ ꯃꯣꯏꯅꯦꯛꯁꯟ ꯄꯤꯕ ꯈꯄꯗꯣ ꯋꯥꯌꯦꯕ ꯑꯗꯨꯒꯤ
ꯎꯝ
ꯃꯤꯗꯤ ꯑꯗꯨꯝ ꯁ ꯑꯗꯒꯤ ꯍꯔꯥꯎꯄꯒꯤ ꯑꯗꯨꯝ ꯐꯖꯅ ꯇꯥꯎꯕꯒꯤ
ꯑꯣ ꯃꯥꯗꯣꯝ ꯃꯥꯗꯣꯝ ꯑꯁꯇꯥ ꯇꯥꯝꯃꯤꯕ ꯀꯣꯌꯥꯔꯗꯁꯨ ꯂꯩꯕꯅꯤ ꯃꯥꯗꯣ ꯔꯥꯖꯦꯟꯗꯨꯗꯤ ꯈꯥꯡꯕ꯭ꯔꯥꯅꯪ ꯔꯥꯖꯦꯟꯗꯨ ꯏꯁꯄꯦꯛ ꯍꯥꯞꯄ ꯅꯨꯄꯤꯗꯣ
ꯅꯪ ꯑꯣꯖꯥꯅꯦ ꯍꯥꯏꯕꯗꯨꯔ
ꯑꯣꯖꯥ ꯅꯠꯇꯦ ꯃꯥꯗꯤ ꯀꯔꯤꯝꯅꯦꯕ ꯃꯥꯗꯤ ꯕꯤ ꯐꯥꯔꯝꯗ ꯂꯣꯏꯔꯒ ꯇꯥꯛꯄꯅꯦ ꯇꯥꯛꯄꯅꯦꯕ ꯍꯧꯖꯤꯛꯀꯥꯟ ꯎꯝ ꯑꯩꯅ ꯍꯥꯏꯕꯗꯨꯗꯤ ꯃꯥꯁꯇꯔ ꯇꯥꯃꯤ ꯎꯅꯤꯡꯉꯒ ꯃꯦꯊꯁ ꯑꯣꯅꯔꯁ ꯂꯧꯔꯒ ꯀꯣ
ꯎꯝ
ꯌꯥꯝ ꯍꯩꯌꯦ ꯃꯥꯗꯣ ꯃꯥꯒꯤ ꯕ꯭ꯔꯦꯟꯗꯣ ꯁꯥꯔꯐ ꯇꯧꯅꯤꯕ ꯃꯦꯊꯁ ꯀꯤꯗꯤ ꯑ ꯕꯦꯆꯂꯥꯔ ꯂꯣꯏꯔꯗꯤꯀꯣ
ꯎꯝ
ꯄꯩꯁꯥ ꯇꯥꯅꯤꯡꯉꯥꯏ ꯂꯣꯏ ꯂꯩꯥꯕꯅꯤ ꯃꯣꯏꯒꯤꯗꯤ
ꯑꯗꯨꯅꯦ ꯏꯆꯦ ꯏꯆꯦ ꯔꯖꯤꯌꯥꯗꯣ ꯃꯦꯇꯁꯇ ꯎꯝ ꯑꯣꯅꯔꯁ ꯇꯧꯔꯒ ꯃꯥꯁꯇꯔ ꯂꯣꯏꯕꯅꯦꯕ
ꯄꯔꯣꯐꯦꯁꯔ
ꯄ꯭ꯔꯣꯐꯦꯁꯔ ꯑꯗꯨꯝ ꯄ꯭ꯔꯣꯐꯦꯁꯔꯁꯨ ꯅꯠꯇꯦꯗ ꯑꯗꯨꯝ ꯑꯣꯖꯥ ꯍꯥꯏ ꯁ꯭ꯀꯨꯜꯗꯀꯣ ꯑꯗꯨꯝ ꯀꯣꯆꯤꯡ ꯃꯥꯅ ꯄꯤꯔꯒ ꯍꯣꯏ
ꯎꯝ ꯄꯔꯥꯏꯚꯦꯠꯇꯔ ꯏꯣ ꯀ
ꯄ꯭ꯔꯥꯏꯚꯦꯠ ꯃꯥꯅꯦ ꯍꯣꯏ ꯃꯥꯗꯣ ꯄꯩꯁꯥ ꯌꯥꯝ ꯌꯥꯝꯕꯅꯤ
ꯑꯣ ꯃꯦꯊꯁ ꯀꯤꯗꯤ ꯏꯁꯀꯣꯞ ꯌꯥꯝ ꯂꯩꯌꯦ
ꯑꯗꯨ ꯀ ꯐꯦꯃꯤꯂꯤꯗ ꯑꯗꯨꯝ ꯌꯦꯡꯁꯤ
ꯑꯣ ꯃꯥꯒꯤ ꯅꯨꯄꯥꯗꯤ ꯅꯨꯄꯥ ꯂꯩꯇꯕꯔ ꯑꯣ ꯀꯥꯡꯕꯗꯨꯔꯥ ꯁꯝ ꯁꯥꯡꯈꯔꯒ
ꯑꯗꯣ ꯑꯣꯖꯥ ꯇꯧꯅꯤꯡꯕꯒꯤꯁꯨ ꯅꯠꯇꯦꯀꯣ ꯃꯥꯗꯣ ꯑꯦꯃꯤꯛ ꯍꯦꯛ ꯂꯣꯏꯔꯒ ꯍ ꯃꯣꯏꯒꯤ ꯄ꯭ꯔꯤꯟꯁꯤꯄꯥꯜꯗꯨꯅꯀꯣ ꯀꯣꯜ ꯇꯧꯔꯛꯄ ꯅꯪ ꯊꯕꯥꯛ ꯀꯀꯨꯗ ꯑꯣꯖꯥ ꯇꯧꯕꯤꯌꯣ ꯍꯥꯏꯗꯅꯀꯣꯗꯔ
ꯑꯗꯨꯗꯣ ꯃꯥꯗꯣ ꯇꯥꯠ ꯇ ꯑ ꯇꯥꯝ ꯇꯥꯈ꯭ꯔꯒ ꯑꯇꯩꯒꯤ ꯑꯦꯛꯖꯥꯝꯁꯨ ꯊꯥꯕ ꯌꯥꯏꯅ ꯑꯦꯛꯁꯄꯤꯔꯤꯌꯦꯟꯁ ꯇꯥꯔꯗꯤ ꯍꯥꯏꯁꯨ ꯍꯥꯏꯕꯅꯦ ꯑꯁ ꯏꯁꯨꯔꯦꯟ ꯂꯥꯏꯔꯗꯤꯀꯣ ꯅꯈꯣꯏꯅ ꯗꯥꯎꯠ ꯂꯕ ꯑꯗꯨꯁꯨ ꯑꯩꯈꯣꯏꯅ ꯍꯨꯟꯅꯥꯔꯒ ꯈꯪꯒꯅꯤꯕ
ꯎꯝ
ꯑꯦꯛꯖꯥꯝ ꯑꯟꯏꯟꯇꯦꯜꯂꯤꯖꯦꯕꯜ ꯀꯣ ꯁꯞꯖꯦꯛ ꯍꯥꯏꯔꯁꯨ ꯍꯥꯞꯀꯅꯦꯕ ꯑꯗꯨꯒꯤ ꯌꯥꯝ ꯋꯥꯕꯨꯗꯤ ꯋꯥꯏ ꯍꯥꯏꯗꯤ ꯑꯦꯛꯖꯥꯝꯀꯣ
ꯎꯝ ꯑꯟꯏꯟꯇꯦꯜꯂꯤꯖꯦꯕꯜ
ꯂꯣꯏꯁꯜꯂ ꯀꯣꯚꯥꯔ
ꯑꯟꯏꯟꯇꯦꯜꯂꯤꯖꯦꯕꯜ ꯑꯟꯑꯣꯗꯤꯕꯜ
ꯎꯄꯥꯏ ꯂꯩꯇꯦ ꯄꯩꯁꯥ ꯑꯃ ꯑꯅꯤ ꯈꯛꯇ ꯂꯥꯛꯄꯗꯣ
ꯎꯝ ꯐꯔꯦꯀꯣ ꯑꯗꯨꯗꯤ ꯅꯪꯁꯨ ꯈꯥꯔꯥ ꯀꯟꯅ ꯄꯥꯔꯣ ꯎꯝ ꯑꯟꯑꯣꯗꯤꯕꯜ
ꯊꯝ ꯊꯝ ꯑꯟꯏꯟ